ꯍꯜꯂꯣ
ꯍꯥꯎ ꯇꯥꯏ ꯇꯥꯏ
ꯌꯥꯝ ꯊꯨꯕ ꯃꯥꯜꯂꯦꯗ ꯍꯧꯖꯤꯛꯀꯤꯗꯣ
ꯑꯧ ꯊꯨꯏꯌꯦ ꯂꯣꯏꯈꯤꯕ ꯈꯪꯗꯦ ꯋꯥꯔꯤ
ꯑꯗꯨꯅꯦ ꯑꯩꯗꯤ ꯅ ꯍꯥꯏꯕꯅꯦ ꯅꯃꯥꯒꯤ ꯀꯔꯤ ꯇꯧꯑꯦꯕ ꯏꯃꯥꯒꯤ
ꯑꯣ ꯑꯩꯒꯤ ꯑꯗꯨꯝ ꯗ꯭ꯔꯦꯁ ꯀꯨꯝꯕ ꯂꯩꯅꯤꯉꯥꯢ ꯑꯩꯅ ꯊꯝꯕ ꯄꯩꯁꯥꯗꯣ
ꯎꯝ
ꯅꯪ ꯏꯃꯥꯅ ꯑꯩꯉꯣꯟꯗ ꯀꯣꯜ ꯇꯧꯔꯒ ꯍꯥꯏꯗꯤ ꯑꯁꯤꯗꯣ ꯆꯪꯅꯤꯡꯉꯥꯏ ꯂꯩꯌꯦ ꯑꯁꯤ ꯂꯩꯇꯦ ꯍꯥꯏꯔꯒꯗꯤ ꯑꯗꯨꯝ ꯄꯤꯊꯣꯛꯑꯦꯕ ꯑꯩꯗꯣ ꯑꯩ ꯑꯗꯨꯝ ꯑꯩ ꯑꯁꯦꯡꯕ ꯍꯥꯏꯒꯦ ꯑꯩꯒꯤꯗꯃꯛ ꯑꯗꯣ ꯑꯩ ꯀꯔꯤꯁꯨ ꯂꯩꯗꯦ ꯍꯧꯖꯤꯛ ꯐꯥꯎꯕ ꯂꯩꯕꯗ ꯍꯣꯏ ꯈꯔꯄꯨꯗꯤ ꯂꯩꯌꯦ ꯂꯩꯕꯨꯗꯤ ꯂꯩꯌꯦ ꯑꯣ ꯍꯣꯏ ꯂꯩꯕꯨꯗꯤ ꯂꯩ ꯑꯗꯨꯒ ꯑꯩꯗꯣ ꯌꯥꯝꯗꯤ ꯂꯩꯕ ꯑꯣꯏꯗ꯭ꯔꯦ ꯃꯣꯏꯒꯤ ꯑꯋꯥꯠꯄꯗꯣ ꯑꯣꯏꯅ ꯄꯤꯌꯦ ꯑꯗꯨꯒꯤꯅꯦ ꯑꯩꯅ ꯋꯥꯕꯗꯨ ꯃꯣꯏ ꯋꯥꯕꯁꯨ ꯅꯨꯡꯉꯥꯏꯇꯕ ꯃꯣꯏ ꯋꯥꯕ ꯁꯔꯨꯛꯇꯤ ꯑꯩ ꯑꯣꯏꯅ ꯋꯥꯔꯒꯦ ꯍꯥꯏꯔꯒ ꯑꯗꯨꯝ ꯇꯧ ꯑꯩ ꯑꯋꯥꯠꯄ ꯉꯛꯇꯅꯤꯗ ꯑꯩꯅ ꯂꯩꯒꯗꯕ ꯌꯥꯝ ꯂꯩꯕꯅꯦ ꯑꯩ ꯍꯤꯗꯥꯛꯁꯨ ꯂꯩꯅꯦ ꯂꯩꯌꯦ ꯍꯤꯗꯥꯛꯁꯨ ꯂꯩꯒꯦ
ꯃꯤꯌꯥꯝ ꯐꯕ ꯃꯥꯂꯀꯣ
ꯄꯥꯏꯂꯩꯇꯦꯅꯦ ꯏꯃꯥꯗ ꯑꯩꯉꯣꯟꯗ ꯑꯃꯛꯇ ꯑꯗꯨꯝ ꯍꯥꯏꯌꯦꯕ
ꯂꯧꯕꯜꯗ ꯂꯧꯕ ꯂꯥꯛꯑꯒꯦ
ꯍꯨꯝ ꯑꯩꯒꯤ ꯃꯤꯡꯗꯣ ꯑꯃ ꯀꯧꯋꯦꯕꯀꯣ ꯌꯥꯝ ꯅꯨꯡꯁꯤꯅ ꯀꯧꯕꯏꯅꯦ ꯑꯩꯒꯤ ꯃꯤꯡ ꯑꯩ ꯏꯃꯥꯅ
ꯑꯥ
ꯑꯩꯒꯤ ꯃꯤꯡ ꯌꯥꯝ ꯅꯨꯡꯁꯤꯕ ꯑꯃ ꯀꯧꯕꯅꯦꯕ ꯑꯗꯨꯃꯥꯏꯅ ꯐꯣꯟ ꯇꯧꯔꯒꯗꯤ ꯑꯩꯒꯤ ꯃꯤꯡ ꯀꯧꯒꯅꯤ ꯑꯗꯨ ꯃꯥꯒꯤ ꯑꯋꯥꯕ ꯃꯌꯥꯝꯗꯣ ꯍꯥꯏꯔꯗꯤ ꯑꯩꯁꯨ ꯅꯨꯡꯉꯥꯏꯇꯦꯕ ꯑꯗꯨꯗꯣ ꯑꯗꯨꯒꯤ ꯂꯩꯇ꯭ꯔꯁꯨ ꯁ ꯄꯤꯒꯦ ꯍꯥꯏꯔꯒ ꯑꯗꯨꯝ ꯄꯤꯕ ꯑꯩꯅ ꯃꯥꯅꯁꯨ ꯑꯩꯈꯣꯏꯁꯨ ꯋꯥꯅ ꯌꯣꯛꯄꯅꯤꯅ ꯑꯩꯈꯣꯏꯅ ꯍꯧꯖꯤꯛ ꯇꯧꯕ ꯇꯥꯕꯅꯤꯅꯦ ꯃꯥꯁ ꯍꯥꯏꯐꯝ ꯂꯩꯇꯦ ꯑꯩ ꯕꯕꯥ ꯂꯩꯔꯗꯤ ꯍꯥꯏꯕ ꯌꯥꯏꯑ ꯑꯥꯎ
ꯑꯩꯗꯤ ꯇꯗꯤ ꯗꯦꯗꯤ ꯇꯗꯤ ꯇꯗꯤ ꯍꯥꯏꯅꯤ ꯀꯧꯋꯤꯗ
ꯑ ꯑꯗꯨ ꯑꯗꯨ ꯃꯥꯏ ꯀꯣ ꯂꯩꯇꯦ ꯑꯩꯈꯣꯏ ꯃꯃꯥꯗꯅ ꯃꯃꯤ ꯀꯧꯕ ꯑꯃꯨꯛꯀ
ꯑꯗꯨꯗꯤ ꯃꯃꯤꯗꯤ ꯆꯞ ꯃꯥꯟꯅꯔꯦ
ꯎꯝ ꯃꯤꯁꯤꯡꯅ ꯍꯥꯏꯌꯦꯕꯀꯣ ꯀꯔꯤ ꯑꯩꯈꯣꯏ ꯈꯨꯟꯒꯤ ꯃꯤꯁꯤꯡꯗꯣ ꯀꯔꯤ ꯃꯣꯏꯗꯤ ꯃꯣꯏ ꯉꯣꯟꯗꯗꯤ ꯃꯃꯤ ꯀꯧꯕ ꯁꯨꯡꯂꯩ ꯂꯩꯇꯕꯅꯦꯕ ꯎꯝ ꯅꯆꯥꯅꯨꯄꯤꯁꯤꯡ ꯃꯃꯤ ꯈꯛꯇ ꯀꯧꯏꯅꯦ ꯑꯩꯈꯣꯏꯅ ꯏꯃꯥꯇꯣꯟꯗꯨꯁꯨ ꯃꯃꯤꯠ ꯃꯤꯇꯣꯟ ꯍꯥꯏꯅ ꯀꯧꯋꯦꯕꯀꯣ ꯃꯃꯤꯇꯣꯟ ꯀꯧꯅꯗꯦꯕ ꯁꯣꯝꯗꯗꯤ
ꯎꯝ
ꯑꯗꯨꯒꯤ ꯑꯗꯨꯃꯥꯏꯅ ꯀꯧꯕꯀꯣ ꯃꯃꯤꯇꯣꯟ ꯀꯧꯏꯅꯤ ꯑꯗꯨꯃꯥꯏꯅ ꯍꯥꯏ ꯋꯥꯏ ꯑꯃꯨꯛ ꯍꯥꯏꯅꯤꯡꯕꯗꯣ ꯌꯥꯝ ꯉꯥꯡꯅꯤꯡꯕꯗꯣꯕꯗ ꯑꯩꯗꯤ ꯀꯧꯕ ꯍꯩꯇꯦꯕ ꯑꯃꯥꯒꯨꯝꯕ ꯍꯥꯏꯕꯗꯣ
ꯎꯝ
ꯑꯗꯨꯏ ꯃꯃꯤ ꯈꯛꯇ ꯑꯗꯨꯝ ꯀꯧꯕꯥꯎ ꯌꯥ ꯑꯗꯨꯒ ꯏꯄꯥꯗꯁꯨ ꯑꯄꯥꯒꯨꯝꯕ ꯍꯥꯏꯕ ꯍꯩꯇꯕ ꯑꯗꯒꯤ ꯕꯕꯥ ꯍꯥꯏꯕꯅꯤ
ꯅꯪ ꯍꯨꯏ ꯑꯃꯛꯁꯨ ꯌꯣꯛꯇ꯭ꯔꯤꯕ꯭ꯔꯣ
ꯑꯁ ꯌꯣꯛꯑꯦ ꯍꯨꯏ ꯌꯥꯝꯈ꯭ꯔꯦꯩꯅ ꯌꯣꯛꯄ ꯑꯗꯨ ꯂꯣꯏꯅ ꯁꯤꯕꯀꯣ ꯑꯩꯅ ꯌꯣꯄ ꯀ ꯍꯥꯏ
ꯑꯩꯗꯤ ꯍꯨꯏ ꯌꯥꯝ ꯌꯣꯛꯂꯝꯕꯅꯤꯅꯦ ꯑꯗꯨꯗꯣ ꯑꯁ ꯍꯨꯏꯁꯨ ꯅꯨꯡꯁꯤꯗ ꯌꯣꯛꯄ ꯌꯣꯛꯔꯅꯤ ꯁꯤꯕ ꯈꯣꯠꯄ ꯑꯗꯨꯅꯤ ꯑꯗꯨꯝ ꯇꯧꯕꯅꯤꯗ ꯃꯤꯒꯨꯝꯕꯅꯤꯅ ꯍꯨꯏꯁꯨ ꯀꯣ ꯇꯥꯕꯅꯦꯗ
ꯍꯨꯏ ꯑꯃ ꯑꯩꯅ ꯌꯥꯝ ꯅꯨꯡꯁꯤꯕꯅꯦꯕ ꯂꯨꯍꯨꯏꯗꯣ ꯑꯗꯨꯒ ꯎꯝ ꯀꯤꯈ꯭ꯔꯦ ꯍꯥꯏꯕꯗꯨꯗꯤ ꯑꯩ ꯀꯞꯄꯅꯤꯅꯦ ꯑꯗꯣ ꯑꯩ ꯑꯗꯨꯝ ꯑꯁꯤꯗ ꯂꯩꯌꯦꯕꯀꯣ ꯇꯝꯄꯥꯛꯇ ꯑꯗꯨꯝꯕ ꯃꯇꯝꯗꯤ ꯑꯩꯅ ꯌꯥꯝ ꯅꯨꯡꯁꯤꯅ ꯊꯝꯃꯝꯕ ꯍꯨꯏꯕꯨꯗꯤ ꯑꯣꯏꯕ ꯀꯩꯅꯣꯗꯨ ꯁꯤꯈ꯭ꯔꯦ ꯍꯥꯏꯕꯗ ꯀꯞꯄꯅꯤ
ꯑꯁ ꯋꯥꯝꯅꯦ ꯑꯩꯁꯨ ꯑꯁ ꯑꯩ ꯍꯨꯏꯒꯤ ꯏꯁꯇꯣꯔꯤ ꯌꯥꯝ ꯂꯩꯌꯦꯗ ꯀꯩꯅꯣ ꯋꯥꯔꯤꯁꯦ ꯅꯍꯥꯟ ꯃꯃꯥꯡ ꯑꯃ ꯍꯨꯏ ꯃꯥ ꯂꯩꯔꯝꯃꯦ ꯃꯄꯤꯀꯣ
ꯎꯝ
ꯑꯩꯈꯣꯏ ꯃꯄꯤꯁꯦ ꯑꯉꯥꯡ ꯄꯣꯛꯑꯒ ꯑꯗꯨꯝ ꯌꯣꯟꯊꯣꯛꯈꯤꯕ ꯃꯥ ꯌꯣꯟꯊꯣꯛꯇ ꯃ ꯃꯄꯤꯗꯨꯣ ꯈꯛꯇ ꯌꯣꯛꯄꯅꯦꯕ ꯑꯩꯈꯣꯏꯗꯤ ꯍꯨꯏ ꯌꯣꯜꯂꯦ ꯑꯗꯨꯅ ꯃꯤ ꯌꯣꯛꯅꯤꯡꯉꯥꯏ ꯂꯧꯒꯦ ꯂꯧꯒꯦꯅ ꯂꯥꯛꯄꯗꯣ ꯎꯝ ꯑꯗꯨꯒ ꯎ ꯀꯔꯤꯕ ꯍꯨꯏ ꯑꯃꯗꯣ ꯕ꯭ꯂꯦꯛ ꯀꯂꯔꯅꯦꯕ ꯃꯨꯕꯅꯦꯕ ꯑꯗꯨꯒ ꯃꯣꯏꯁꯦ ꯑ ꯍꯨꯏꯁꯦ ꯅꯍꯥꯟ ꯀꯩꯅꯣ ꯇꯧꯕꯅꯦ ꯏꯄꯥꯁꯦ ꯌꯨꯝꯗꯒꯤ ꯊꯕꯛ ꯇꯧꯍꯜꯂꯕ ꯑꯩꯈꯣꯏꯒꯤ ꯀꯝꯄꯥ꯭ꯎꯟ ꯃꯅꯨꯡꯗ ꯑꯗꯨ ꯀꯝ ꯄꯥꯡꯂꯣꯟ ꯊꯕꯛ ꯇꯧꯂꯦ ꯃꯇꯝꯗ ꯃꯥꯁꯦ ꯃꯥꯒꯤ ꯄ꯭ꯔꯁꯁꯦ ꯇꯥꯔꯕ
ꯎꯝ
ꯄꯥꯔꯁꯁꯦ ꯇꯥꯔꯒ ꯊꯤꯔꯒ ꯐꯪꯗ꯭ꯔꯦ ꯌꯨꯝꯅꯨꯡ ꯊꯤꯔ ꯐꯪꯗ꯭ꯔꯦ ꯃꯄꯥꯟ ꯊꯤꯔ ꯐꯪꯗ꯭ꯔꯦꯕ ꯑꯗꯨ ꯄꯥꯔꯁꯤꯞ ꯐꯪꯗ꯭ꯔꯦꯅ ꯂꯩꯔꯒ ꯃꯗꯨꯟ ꯅꯨꯃꯤꯠꯇꯨ ꯅꯨꯡꯊꯤꯟꯗ ꯃꯥꯔꯁ ꯃꯥꯡꯈ꯭ꯔꯦꯗꯅ ꯑꯗꯨꯝ ꯅꯨꯡꯊꯤꯟꯗ ꯑꯗꯨꯝ ꯑꯃꯛꯀ ꯍꯨꯏꯗꯨꯅ ꯄꯥꯔꯁꯇꯨ ꯄꯨꯔꯒ ꯑꯩ ꯏꯄꯥꯗ ꯂꯥꯛꯄ ꯄꯨꯔꯛꯑꯒ ꯃꯃꯥꯡꯗ ꯊꯝꯕꯤꯕꯅꯤꯍꯦ ꯑꯁ
ꯍꯝ
ꯃꯗꯨꯒꯤꯗꯣ ꯑꯩ ꯏꯁꯇꯣꯔꯤꯗꯣ ꯌꯥꯝ ꯅꯨꯡꯁꯤꯕꯅꯤꯅꯦ ꯍꯨꯏꯗꯣ ꯃꯅꯝꯗꯒꯤꯔ ꯀꯔꯤ ꯈꯪꯕ꯭ꯔꯥ ꯈꯪꯗꯦ ꯄꯥꯔꯠꯁꯇꯨ ꯄꯨꯔꯒ ꯅ ꯄꯥꯔꯁꯇꯨ ꯄꯨꯔꯒ ꯑꯗꯨꯝ ꯊꯝꯕꯤ ꯍꯥꯏꯗ ꯌꯥꯝ ꯑꯗꯨꯏ ꯀꯨꯏꯗ ꯀꯨꯏꯅ ꯈꯤꯕꯅꯤꯅꯦ
ꯑꯗꯣ ꯍꯨꯏꯗꯣ ꯍꯥꯏꯗꯤ ꯍꯨꯏ ꯌꯥꯝ ꯄꯥꯝꯕ ꯃꯤꯁꯦ ꯑꯇꯣꯞꯄ ꯍꯨꯏꯅꯁꯨ ꯌꯥꯝ ꯈꯣꯡꯕꯗꯤ ꯑꯣꯏꯗꯦ ꯑꯗꯨꯝ ꯆꯥꯅꯩꯌꯦ ꯍꯨꯏ ꯃꯌꯥꯝꯗꯣ ꯑꯩꯁꯨ ꯇꯧꯋꯦꯕꯀꯣ ꯑꯩꯈꯣꯏ ꯌꯨꯝꯕꯨꯒꯤ ꯍꯨꯏꯁꯨ ꯂꯩꯌꯦꯕ ꯃꯥꯒꯤ ꯃꯃꯤꯡꯗꯣ ꯀꯧꯔꯗꯤꯒꯣ ꯃꯃꯩ ꯂꯦꯡꯉꯒ ꯆꯦꯜꯂꯛꯀꯅꯦꯕꯀꯣ ꯑꯩꯗꯤ ꯃꯣꯏꯉꯣꯟꯗ ꯀꯧꯕꯗꯣ ꯑꯉꯥꯡ ꯃꯆꯥ ꯂꯞꯅꯦ ꯂꯛꯅꯕ ꯇꯥꯏꯞꯇ ꯂꯛꯅꯩꯑꯕ ꯑꯩꯗꯣ ꯑꯗꯨꯒꯤ ꯃꯤ ꯌꯥꯝ ꯅꯣꯛꯅꯕꯅꯦꯉꯣꯟꯗ ꯑꯉꯥꯡ ꯃꯆꯥꯗꯨꯁꯨ ꯂꯛꯅꯕ ꯑꯃ ꯂꯩꯗꯅ ꯑꯗꯨ ꯑꯗꯨ ꯃꯥꯏꯅ ꯐꯨꯏꯔꯁꯨ ꯂ
ꯐꯨꯏꯁꯨ ꯃꯤ ꯐꯩꯌꯦ ꯐꯠꯇꯦꯕꯗꯣ ꯈꯪꯉꯤꯗ
ꯎꯝ ꯑꯗꯨꯗꯒꯤ ꯅꯨꯡꯁꯤꯦ ꯍꯨꯏꯗꯤꯦ
ꯍꯨꯏꯗꯤ ꯅꯨꯡꯁꯤ
ꯑꯗꯣ ꯍꯨꯏꯗ ꯅꯨꯡꯁꯤꯕꯒꯤ ꯑꯩꯗꯤ ꯍꯨꯏꯁꯥꯥ ꯆꯥꯗꯦ
ꯍꯣꯏ ꯑꯩꯁꯨ ꯆꯥꯗꯕꯗꯤ ꯅꯠꯇꯦ ꯑꯗꯨ ꯑꯩꯅ ꯑꯩꯅ ꯌꯣꯛꯄ ꯍꯨꯏꯗꯤ ꯆꯥꯗꯦ
ꯑꯩꯅ ꯑꯩꯅ ꯌꯣꯛꯄ ꯍꯨꯏꯒꯨꯝꯕ ꯆꯥꯏꯑ ꯆꯥꯗꯦ ꯍꯥꯏꯕ ꯅꯠꯇꯦꯕ ꯑꯇꯣꯞꯄ ꯍꯨꯏꯁꯤꯡꯁꯦ ꯑꯃꯨꯐꯥꯎ ꯀꯥꯗꯕꯩꯗꯤ
ꯑꯁꯥ ꯑꯗꯣ ꯑꯩꯈꯣꯏ ꯑꯩꯈꯣꯏꯗꯤ ꯄꯤꯛꯂꯤꯀꯥꯟꯗꯒꯤ ꯍꯨꯏꯒꯨꯝꯕ ꯆꯥꯕꯁꯤꯗꯤ ꯀꯩꯅꯣꯅꯤꯅ ꯑꯩꯈꯣꯏꯗꯤ ꯑ ꯖꯥꯇꯤ ꯍꯥꯏꯕ ꯇꯥꯔꯦꯗꯅ ꯑꯩꯈꯣꯏ ꯃꯤꯗꯤ ꯑꯗꯨꯝ ꯆꯥꯏꯌꯦꯗꯅ ꯍꯤꯗꯥꯛ ꯑꯅꯥꯕ ꯊꯣꯡꯕ ꯀꯥꯟꯗ ꯆꯥꯏ ꯖꯥꯇꯤ ꯑꯇꯣꯞ ꯑꯇꯣꯞꯄꯁꯤꯡꯁꯨ ꯑꯇꯣꯞꯄ ꯑꯩꯈꯣꯏꯅ ꯆꯥꯗꯕꯁꯨ ꯌꯥꯝ ꯆꯥꯏꯗ ꯃꯣꯏꯅ ꯃꯣꯏꯅ ꯍꯨꯏ ꯆꯥꯟꯗꯕꯒꯤ ꯍꯥꯏꯕ ꯋꯥꯅꯤ ꯃꯣꯏꯖꯨ ꯑꯩꯈꯣꯏꯅ ꯆꯥꯗꯕ ꯌꯥꯝ ꯆꯥꯏꯗꯅ ꯑꯗꯨ ꯆꯥꯗꯕ ꯅ ꯃꯔꯗꯤ ꯐꯗꯤ ꯐꯕꯅꯤꯗ ꯍꯨꯏꯒꯨꯝꯕꯁꯦ ꯁꯥ ꯍꯣꯏ
ꯎ
ꯑꯃꯔꯛ ꯑꯃꯔꯛ ꯆꯥꯒ꯭ꯔꯗꯤ ꯆꯥꯅꯤꯡꯕ ꯑꯗꯨꯝ ꯃꯤꯗꯨ ꯂꯩꯒꯅꯤꯗ‌ꫭ
ꯎꯝ
ꯍꯨꯏ ꯑꯩꯒꯤ ꯍꯨꯏꯁꯦ ꯎꯝ ꯇ꯭ꯋꯦꯟꯇꯤ ꯇ꯭ꯋꯦꯟꯇꯤ ꯋꯥꯟꯗ ꯃꯥ ꯂꯣꯏꯈꯤꯕꯅꯦꯕ ꯑꯁ ꯇ꯭ꯋꯦꯟꯇꯤ ꯇ꯭ꯋꯦꯟꯇꯤꯊ꯭ꯔꯤ ꯆꯍꯤ ꯇ꯭ꯋꯦꯟꯇꯤ ꯇ꯭ꯋꯦꯟꯇꯤꯗ ꯂꯣꯏꯕ ꯃꯥꯜꯂꯦ
ꯑꫭ
ꯆꯍꯤ ꯑꯍꯨꯝ ꯐꯥꯔꯒ ꯍꯨꯏꯁꯦ ꯆꯥꯎꯕꯅꯤ ꯈꯨꯟꯗꯒꯤ ꯈ꯭ꯋꯥꯏꯗꯒꯤ ꯍꯨ ꯆꯥꯎ ꯇꯥꯕꯅꯦꯕꯥ
ꯎꯝ
ꯑꯗꯨꯗꯣ ꯑꯃꯨꯀ ꯒꯥꯔꯤꯅ ꯐꯥ꯭ꯔꯁꯇ ꯇꯛꯑꯒ ꯈꯣꯡ ꯇꯦꯛꯄ ꯈꯨꯠꯁꯨ ꯇꯦꯛꯄ ꯑꯗꯨꯒ ꯑꯃꯨꯛꯀ ꯇꯦꯛꯄ ꯍꯥꯏꯕꯁꯦ ꯐꯥꯔꯁꯇꯗꯤ ꯇꯦꯛꯄ ꯅꯠꯇꯦ ꯁꯣꯛꯑꯒ ꯑꯗꯨꯝ ꯎ ꯀꯔꯤꯌ‌ꯦꯕꯥ ꯂꯤꯝꯄꯤꯡ ꯇꯧꯔꯒ ꯆꯠꯄꯗꯣ ꯈꯣꯡ ꯑꯗꯨꯗꯣ ꯆꯜ ꯂꯧ ꯀꯥꯟꯗ ꯑꯃꯨꯛꯀ ꯒꯥꯔꯤ ꯑꯇꯣꯞꯄ ꯑꯃꯅ ꯊꯣꯝꯃꯒ ꯃꯈꯣꯡꯗꯣ ꯄꯨꯔꯥ ꯀꯥꯏꯈ꯭ꯔꯦ ꯑꯗꯨ ꯃꯈꯣꯡ ꯀꯥꯏꯕ ꯑꯗꯨ ꯅꯨꯃꯤꯠꯇꯨꯁ ꯁꯟꯗꯦ ꯇꯥꯕ ꯍꯥꯏꯇꯥꯔꯦ ꯑꯗꯣ ꯃꯥꯁꯦ ꯍꯣꯁꯄꯤꯇꯥꯜ ꯄꯨꯗ꯭ꯔꯗꯤ ꯌꯥꯔꯣꯏꯅ ꯅꯨꯡꯁꯤꯕꯒꯤ ꯍꯣꯁꯄꯤꯇꯥꯜ ꯄꯨꯔꯒ ꯁꯟꯗꯦꯅꯤꯅ ꯕ‌ꯦꯠꯇꯅꯔꯤ ꯗꯣꯛꯇꯔ ꯑꯃꯁꯨꯂꯩꯇꯦ ꯀꯔꯤꯁꯨ ꯂꯩꯇꯦ ꯗꯣꯛꯇꯔꯁꯨ ꯑꯗꯨꯗꯒꯤꯗꯤ ꯎꯄꯥꯏ ꯂꯩꯇ꯭ꯔꯦ ꯌꯨꯝꯗ ꯍꯜꯂꯛꯑꯒ ꯃꯥꯕꯨꯁꯦ ꯍꯤꯗꯥꯛꯁꯨ ꯀꯥꯞꯇꯦ ꯀꯔꯤꯁꯨ ꯀꯥꯞꯇꯦ ꯃꯥꯒꯤ ꯍꯧꯖꯤꯛ ꯉꯁꯥꯏ ꯁꯔꯨ ꯀꯥꯏꯕꯁꯤꯡꯗꯣ.... ꯈꯔ ꯈꯔ ꯈꯨꯠꯅ ꯍꯥꯞꯄꯅꯤꯅꯦ ꯑꯩꯈꯣꯏ ꯑꯩꯒꯤ ꯏꯆꯦꯒꯤ ꯅꯨꯄꯥꯗꯣ ꯏꯕꯥꯏ ꯍꯥꯏꯇꯥꯔꯦ
ꯎꯝ
ꯏꯕꯥꯏꯅ ꯌꯦꯇꯨꯝ ꯄꯥꯏꯔꯒ ꯁꯤꯡ ꯀꯔꯤꯌ‌ꯦꯕꯥ ꯐꯔꯦꯠꯇꯨꯗ ꯀꯔꯤꯌ‌ꯦꯕ ꯑꯃ ꯁꯨꯝꯂꯤ ꯍꯥꯏꯕ꯭ꯔꯣ
ꯑ
ꯑꯗꯨ ꯄꯥꯏꯔꯒ
ꯎꯝ
ꯑꯗꯨꯗꯣ ꯍꯥꯞꯄꯔꯒ ꯍꯧꯖꯤꯛ ꯌꯦꯠꯇꯨ ꯃꯈꯣꯏꯒꯤ ꯅꯣꯔꯃꯦꯜ ꯆꯥꯎꯕ ꯂꯩꯌ‌ꯦꯗꯅ ꯑꯩꯈꯣꯏꯅ ꯐꯤꯒ ꯑꯃ ꯇꯨꯕꯗꯣ
ꯑꯥ
ꯃꯗꯨꯗꯨꯅ ꯇꯨꯕꯅꯤꯅꯦ ꯍꯨꯏꯁꯨ ꯀꯥꯞꯁꯨ ꯀꯥꯞꯇꯦ ꯈꯣꯡꯁꯨ ꯈꯣꯡꯗꯦ ꯇꯨꯃꯤꯟꯅ ꯂꯩꯌꯦ ꯑꯗꯨ ꯃꯥꯒꯤꯗꯨꯗꯤ ꯐꯖꯅ ꯀꯥꯏꯕꯅꯦ ꯑꯗꯨ ꯀꯩꯅꯣꯗꯣ ꯈꯣꯡꯗꯣ ꯑꯗꯨꯗꯣ ꯏꯁꯇꯤꯆ ꯃꯥꯒꯤꯗꯣ ꯇꯔꯥ ꯑꯃꯨꯔ ꯇꯧꯕꯅꯤ
ꯑꯥ
ꯅꯨꯡꯁꯤꯌꯦ ꯊꯥ ꯑꯃ ꯑꯃ ꯃꯥ ꯂꯦꯡꯕ ꯉꯝꯗ꯭ꯔꯒ ꯏ ꯀꯪ ꯀꯪꯔꯛꯄꯅꯤꯅꯦ ꯑꯗꯨꯗꯒꯤ ꯑꯃꯨꯛꯀ ꯐꯔꯛꯈ꯭ꯔꯦ
ꯑꯥ...
ꯑꯗ‌ꫭ ꯐꯔꯛꯄ ꯀꯥꯟꯗ ꯑꯃꯨꯀ ꯑꯁ ꯈꯣꯡꯖꯜꯂꯨꯀꯟ ꯇꯧꯈ‌꯭ꯔ‌ꯦꯗ ꯑꯗꯣ ꯃꯥꯒꯤꯁꯦ ꯈꯣꯡꯉ ꯃꯥꯁꯦ ꯑꯩꯈꯣꯏꯅ ꯀꯔꯤ ꯍꯥꯏꯖꯤꯔ ꯆꯤꯟꯕ ꯀꯥꯟꯗ ꯐꯣꯜ ꯇꯧꯋꯤꯗꯅ
ꯎꯝ
ꯑꯗꯣ ꯐꯣꯜꯗꯣ ꯐꯖꯅ ꯇꯧꯕ ꯉꯝꯗ꯭ꯔꯦꯕ ꯃꯥꯒꯤꯗꯣ
ꯎꯝ
ꯐꯣꯜ ꯍꯥꯏꯕꯗꯨ ꯀꯩꯅꯣ ꯃꯩ ꯃꯩꯇꯩꯂꯣꯟꯗ
ꯈꯪꯗꯦ ꯃꯩꯇꯩ ꯂꯣꯟꯗ ꯑꯩꯁꯨ ꯃꯩꯇꯩ ꯂꯣꯟ ꯑꯗꯨꯒꯨꯝꯕ ꯉꯥꯡꯕ ꯍꯩꯇꯦ ꯁꯦꯛꯄꯥ
ꯁꯦꯛꯄ ꯍꯥꯏꯒꯦꯔꯣ ꯊꯦꯛꯄ ꯍꯥꯏꯒꯦꯔꯣ ꯈꯪꯗꯦ
ꯁꯦꯛꯄ
ꯎꯝ ꯃꯗꯨꯗꯨ ꯃꯥꯒꯤꯗꯣ ꯁꯔꯨꯗꯣ ꯀꯟꯒ꯭ꯔꯕꯅꯤꯅ ꯅꯍꯥꯟ ꯀꯥꯏꯕꯗꯨ ꯆꯞ ꯆꯥ ꯊꯣꯛꯇ꯭ꯔꯕꯅꯤꯅ ꯑꯗꯨꯗ ꯁꯦꯛꯄꯗꯣ ꯉꯝꯗ꯭ꯔꯦꯕ
ꯑꯣ
ꯑꯗꯨ ꯑꯣꯏꯔꯁꯨ ꯃꯥ ꯌꯥꯝ ꯁꯥꯊꯤꯔꯤꯗ ꯍꯨꯏꯁꯨ ꯃꯤ ꯌꯥꯝ ꯐꯕꯅꯦ ꯃꯤꯡ ꯑꯃꯔꯛ ꯀꯧꯔꯗꯤ ꯁꯛ ꯈꯪꯅ ꯁꯛ ꯈꯪꯗꯕ ꯃꯤꯅꯁꯨ ꯑꯗꯨꯝ ꯃꯥ ꯃꯥꯒꯤ ꯃꯤꯡ ꯈꯪꯉꯦ ꯍꯥꯏꯔꯗꯤ ꯑꯗꯨꯝ ꯈꯣꯡꯗꯅ ꯇꯣꯛꯀꯅꯤ
ꯑꯗꯩ ꯍꯨꯏꯗꯤ ꯅꯨꯡꯁꯤ ꯑꯗꯣ ꯍꯧꯗꯣꯡꯁꯨ ꯅꯨꯡꯁꯤꯌꯦꯕꯨ ꯍꯧꯗꯣꯡꯁꯨ ꯌꯥꯝ ꯃꯣꯜꯂꯦ ꯅꯥꯜꯂꯦ ꯑꯩꯈꯣꯏꯗꯤ ꯍꯧꯗꯣꯡ ꯃꯆꯥ ꯃꯆꯥ ꯇꯝꯃꯛꯏꯗꯤ ꯌꯥꯗꯦ ꯃꯆꯥ ꯃꯆꯥꯗꯤ ꯌꯣꯛꯅꯤꯡꯗꯦ ꯌꯥꯝ ꯃꯣꯠꯂꯤ
ꯎꯝ ꯍꯧꯗꯣꯡꯗꯤ ꯍꯣꯏ ꯑ ꯑꯃꯔꯛ ꯊꯥꯅꯤ ꯑꯍꯨꯝ ꯐꯥꯈ꯭ꯔꯗꯤ ꯌꯥꯔꯦꯗ ꯊꯥ ꯑꯃ ꯑꯅꯤ ꯃꯇꯝꯗꯨꯗ ꯑꯁ ꯃꯥꯒꯤ ꯃꯊꯤꯁꯤꯡꯗ ꯀꯤꯠꯆꯟꯗ ꯐꯥꯏꯔꯝꯕ ꯃꯥ ꯀꯃꯟ ꯔꯨꯝꯂꯣꯝꯗ ꯐꯥꯏꯔꯝꯕ
ꯈꯣꯠꯂꯦꯕ ꯃꯆꯥ ꯑꯣꯏꯁꯨ ꯆꯥꯎꯔꯒꯗꯤ ꯑꯗꯨꯝ ꯑꯃꯨꯛꯀ ꯅꯥꯜꯂꯦ
ꯆꯥꯎꯔꯥꯛꯑꯗꯤ ꯍꯧꯗꯣꯡꯒꯨꯝꯅ ꯅꯥꯟꯕ ꯂꯩꯇꯦꯗ ꯍꯨꯏꯗꯒꯤ ꯍꯦꯟꯅ ꯅꯥꯜꯂꯦꯗ
ꯅꯥꯜꯂꯦ ꯃꯣꯏꯗꯤ ꯃꯁꯥ ꯃꯇꯣꯝꯇꯅ ꯇꯧꯕꯅꯤ
ꯑꯗꯨꯅꯦ
ꯑꯁ ꯐꯥꯒꯤ ꯐꯥꯒꯤꯗ ꯑꯩꯈꯣꯏꯒꯤ ꯇꯣꯂꯣꯞ ꯆꯪꯕ ꯍꯧꯔꯅꯤꯅ ꯍꯥꯏ ꯂꯩꯅꯦ
ꯉꯁꯤꯔꯣ ꯁꯪꯅꯗꯤ ꯐꯔꯦꯅꯦ
ꯎꯝ ꯈꯪꯗꯦ ꯌꯦꯡꯉꯣ ꯍꯣꯔꯦꯟ ꯆꯪꯕ ꯌꯥꯏ ꯆꯪꯗꯕ ꯌꯥꯏ ꯑꯗꯨꯝ ꯌꯦꯡꯉꯣ ꯇꯣꯂꯣꯞꯇꯣꯃꯣꯏꯗꯣ ꯈꯔ ꯀ꯭ꯔꯤ ꯍꯥꯕ ꯂꯤꯁꯤꯡ ꯌꯥꯡꯈꯩꯒꯨꯝꯕ ꯄꯤꯔꯗꯤ ꯐꯕ
ꯌꯥꯔꯦ ꯈꯤꯇꯪ ꯐꯪꯕꯗꯣ ꯐꯃꯟ
ꯀꯨꯟꯒ ꯀꯨꯟꯊ꯭ꯔꯥꯗꯤ ꯌꯥꯝꯃꯟꯗꯦꯕ
ꯎꯝ ꯎꯝ ꯑꯁ ꯍꯣꯔꯦꯟꯗꯤ ꯅꯨꯡꯉꯥꯏꯔꯅꯤ ꯑꯩ ꯕꯣꯜ ꯌꯦꯡꯅꯤꯡꯗ꯭ꯔꯦ ꯉꯟꯕꯅꯤꯅꯀꯣ ꯌꯦꯡꯅꯤꯡꯕꯥ
ꯑꯩꯁꯨ ꯀꯦ ꯑꯦꯐ ꯁꯤ ꯂꯩꯔꯒ ꯉꯥꯏꯔꯝꯒꯦ ꯉꯁꯤ
ꯉꯥꯢꯌꯣꯉꯥꯢꯌꯣ ꯄꯁꯥ ꯄꯥꯢꯑꯦꯀꯣ ꯃꯤꯗꯤ
ꯄꯩꯁꯥ ꯄꯥꯏꯗꯦꯗ ꯅꯪꯕꯨ ꯉꯥꯏꯔꯝꯒꯦ ꯇꯧꯕꯅꯤꯗ
ꯑꯦꯁ ꯑꯩ ꯉꯥꯏꯗ꯭ꯔꯁꯨ ꯌꯥꯝ ꯂꯩꯔꯝꯅꯤꯗ ꯅꯪ ꯅꯨꯄꯤ ꯂꯩꯕꯗꯨꯕꯨ
ꯅꯨꯄꯤꯕꯨ ꯍꯣꯏ ꯇꯔꯥꯅ ꯉꯥꯏꯕ ꯉꯝꯗ꯭ꯔꯥ ꯂꯩꯕꯅꯤꯅꯦ ꯅꯣꯡꯃ ꯁꯤꯗ ꯂꯥꯛꯑꯣ ꯁꯤꯗ ꯂꯩꯁꯦ ꯑꯗꯨꯗ ꯂꯩꯁꯦꯅ ꯍꯥꯏꯕꯗꯣ
ꯅꯪꯒꯤꯁꯨ ꯃꯇꯝ ꯂꯥꯛꯀꯅꯤ
ꯈꯪꯗꯦ ꯂꯥꯛꯄ꯭ꯔꯥ ꯂꯥꯛꯇꯕ꯭ꯔꯥ ꯌꯦꯡꯉꯁꯦ
ꯂꯥꯛꯂꯥꯛꯄ ꯌꯥꯗ꯭ꯔꯣ ꯑꯗꯣ ꯀꯩꯅꯣꯗꯣ ꯂꯥꯛꯑꯗꯤ ꯑꯦꯄꯜ ꯐꯥꯔꯝꯗꯤ ꯁꯣꯏꯗ꯭ꯔꯤꯗꯅ
ꯑꯥ ꯆꯀꯗꯕꯅꯦ ꯑꯦꯄꯜ ꯐꯥꯝꯗ ꯎꯝ ꯋꯤꯟꯇꯔ ꯋꯤꯟꯇꯔꯗꯗꯤ ꯌꯥꯝ ꯏꯪꯒꯅꯤꯍꯦ
ꯋꯤꯟꯇꯔꯗ ꯏꯪꯕꯗꯣ ꯑꯗꯨ ꯕ꯭ꯂꯀꯦꯠꯀꯤ ꯆꯞꯇꯥꯔꯦ ꯀꯩꯅꯣ ꯀꯨꯝꯃꯣꯜ ꯍꯥꯏꯕꯥ ꯕ꯭ꯂꯀꯦꯠ
ꯑꯩꯈꯣꯏ ꯇꯝꯄꯥꯛꯛꯇꯗꯤ ꯃꯤꯖꯤꯡꯁꯦ ꯐꯤ ꯄꯥꯛ ꯏꯟꯅꯗꯦꯀꯣ
ꯑꯩꯗꯤ ꯏꯜꯂꯦꯗ
ꯅꯨꯄꯤꯕꯨꯗꯤ ꯀꯩꯅꯣ ꯇꯧꯋꯦꯗ ꯅꯨꯄꯥ ꯍꯥꯏꯕꯅꯤꯗꯥ
ꯅꯨꯄꯥꯁꯦ
ꯑꯩꯈꯣꯏ ꯆꯤꯡꯗꯗꯤ ꯀꯩꯅꯣ ꯇꯧꯋꯤꯗꯅ ꯑꯩꯈꯣꯏ ꯍꯧꯖꯤꯛ ꯖꯥꯇꯤ ꯖꯥꯇꯤꯒꯤ ꯐꯤ ꯑꯊꯥꯕꯗꯣ ꯂꯩꯗꯅ ꯃꯤꯅ ꯁꯥꯕꯗꯣ ꯅꯪꯅ ꯁꯥꯏ ꯍꯥꯏꯕꯗꯣ
ꯑꯥꯎ ꯑꯥꯎ
ꯃꯗꯨ ꯒꯨꯝꯕꯗꫭ ꯏꯜꯂꯒ ꯑꯗꯨꯗꯤ ꯌꯥꯝ ꯂꯨꯝꯕꯅꯦ
ꯎꯝ ꯍꯣꯏ ꯂꯨꯝꯃꯦ ꯑꯩꯁꯨ ꯏꯜꯂꯦ ꯑꯗꯨꯒꯨꯝꯕꯗꫭ ꯈꯨꯟ ꯑꯩꯈꯣꯏ ꯈꯨꯟꯒꯤ ꯄꯥꯈꯪꯁꯤꯡꯗꯤ